ꯍꯜꯂꯣ
ꯑꯣ ꯇꯥꯕꯤꯕ꯭ꯔꯥ ꯍꯜꯂꯣ
ꯑ
ꯑꯧ ꯇꯥꯏꯌꯦ
ꯍꯜꯂꯣ
ꯇꯥꯏꯌꯦ
ꯇꯥꯕ꯭ꯔꯣ ꯇꯥꯕ꯭ꯔꯣ
ꯇꯥꯏꯌꯦ ꯇꯥꯏꯌꯦ
ꯇ
ꯇꯥꯗ꯭ꯔꯕꯣ ꯑꯧ ꯇꯥꯏꯌꯦ ꯍꯜꯂꯣ ꯍꯜꯂꯣ
ꯇꯥꯔꯕꯣ
ꯇꯥꯏꯌꯦ ꯇꯥꯗꯕ꯭ꯔꯣ
ꯅꯪ ꯀꯟꯅ ꯉꯥꯡꯉꯛꯇꯕ ꯃꯥꯜꯂꯦ ꯑꯗꯨꯅꯅꯦ
ꯀꯟꯅ ꯑꯣ ꯑꯥ ꯁꯨꯝ ꯐꯝꯂꯝꯕꯅꯦ ꯁꯣꯝꯗꯤ
ꯍꯥꯥ ꯍꯥ ꯀꯩꯗꯧꯋꯦ ꯍꯥꯏꯅꯣ ꯎꯝ ꯎꯝ ꯑꯩꯁꯨ ꯁꯝ ꯂꯩꯔꯝꯕꯅꯤ ꯑꯣ
ꯑꯣ
ꯀꯩ ꯌꯦꯟꯖꯥꯡ ꯆꯥꯈꯤꯒꯦ ꯉꯥꯁꯤꯒꯤ
ꯉꯁꯤꯒꯤ ꯀꯥꯡꯁꯣꯏ ꯆꯥꯏꯌꯦ ꯁꯣꯝꯗꯤ
ꯎꯝ ꯁꯥꯔ ꯁꯥꯕꯁꯤꯗ ꯀꯥꯡꯁꯣꯏꯅꯕꯨ ꯐꯔꯦꯗ
ꯑꯧ
ꯅꯣꯏꯔꯣꯝꯗ ꯅꯣꯡ ꯇꯥꯕ꯭ꯔꯣ ꯍꯥ
ꯅꯣꯡ ꯇꯥꯗꯦ ꯅꯣꯡ ꯇꯥꯗꯦ ꯅꯣꯏꯒꯤꯗꯤ
ꯊꯝꯃꯩꯕꯅ ꯑꯁꯣꯝꯗꯗꯤ ꯅꯣꯡ ꯇꯥꯍꯥꯎꯒꯨꯝ ꯇꯧꯕ ꯑꯗꯨꯅꯅꯤ ꯑꯩꯈꯣꯏ ꯁꯤꯗꯕꯨꯗꯤ ꯇꯥꯗꯦ
ꯑꯣ ꯑꯩꯈꯣꯏꯗꯁꯨ ꯇꯥꯗꯦ ꯃꯪꯕꯨꯗꯤ ꯃꯪꯉꯦ
ꯑꯥ ꯃꯪꯉꯤ ꯃꯪꯕꯕꯨꯗꯤ
ꯎꯝ ꯁꯥꯕꯁꯨ ꯌꯥꯝ ꯁꯥꯏꯌꯦ
ꯌꯥꯝ ꯊꯤ ꯁꯥꯔꯦꯍꯦ ꯁꯥꯕꯒꯤ ꯆꯥꯡꯁꯤꯗꯤ
ꯎꯝ ꯑꯣꯝꯆꯥꯛꯅꯔꯒ
ꯑꯩꯈꯣꯏꯗꯤ ꯆꯥꯛ ꯆꯥꯔꯇꯕꯨ ꯉꯥꯏꯔꯤꯗ
ꯊꯦꯡꯉꯤꯅ ꯀꯩꯒꯤꯅꯣ
ꯊꯕꯛ ꯆꯠꯊꯣꯛꯎꯕ ꯑꯗꯨꯗ ꯑꯗꯨꯝ ꯊꯦꯡꯗꯣꯛꯈ꯭ꯔꯦ ꯑꯗꯨ ꯈꯦꯆꯤ ꯂꯩꯏ ꯂꯩꯔꯒ ꯑꯣꯏꯅ ꯆꯥꯔꯦ ꯆꯥꯛꯇꯣ ꯊꯣꯡꯕ ꯇꯟꯗꯅ
ꯑꯣ ꯕ꯭ꯔꯗꯔꯅ ꯑꯗꯨꯝ ꯊꯣꯡꯕ꯭ꯔꯣ
ꯎꯝ ꯊꯣꯡꯉꯦ
ꯑꯣ ꯍꯣꯁꯇꯦꯜꯒꯨꯝꯕꯗ ꯂꯩꯔꯤꯔꯣ
ꯑꯥ ꯔꯦꯟꯇꯗ
ꯑꯣ ꯑꯗꯨꯗꯤ ꯍꯤꯟꯖꯥꯡ ꯊꯣꯡꯕꯁꯨ ꯑꯗꯨꯝ ꯍꯩꯔꯝꯃꯅꯤ
ꯌꯥꯝ ꯊꯤ ꯍꯩꯌꯦ
ꯀꯩꯀꯩ ꯍꯤꯟꯖꯥꯡ ꯊꯣꯡꯕꯒꯤ ꯎꯝ
ꯍꯣꯏ ꯍꯣꯏ ꯏꯟꯖꯥꯡ ꯊꯣꯡꯕꯩꯗꯤ ꯃꯁꯇꯔ ꯑꯣꯏꯔꯦ ꯍꯩ
ꯎꯝ ꯑꯗꯨꯗꯤ ꯍꯤꯟꯖꯥꯡ ꯑꯊꯣꯡꯕ ꯑꯣꯏꯅ ꯇꯥꯛꯂꯛꯑꯣ
ꯀꯔꯤ ꯌꯦꯟꯖꯥꯡ ꯊꯣꯡꯕ
ꯀꯔꯤꯗ ꯍꯦꯟꯖꯡ ꯊꯣꯡꯕ
ꯑꯗꯨꯕꯨ ꯇꯟꯗꯤ ꯇꯟꯕꯅꯤꯅ ꯑꯌꯥꯝꯕꯅ ꯆꯝꯐꯨꯠ ꯀꯨꯝ ꯆꯝꯐꯨꯠꯀꯨꯝꯕ ꯀꯥꯡꯁꯣꯏꯒꯨꯝꯕ ꯀꯣ
ꯎꯝ
ꯑꯗꯩꯗꯤ ꯉꯥ ꯊꯣꯡꯕꯒꯨꯝꯕ ꯑꯗ ꯌꯥꯝ ꯁꯝ ꯁꯝꯅ ꯊꯣꯡꯕ ꯌꯥꯕ ꯈꯛꯇꯅꯤꯗ ꯑꯍꯥꯎꯕꯒꯗꯤ ꯃꯇꯝ ꯌꯥꯝ ꯆꯪꯕ ꯁꯝꯅ ꯍꯥꯏꯔꯕꯗ ꯎꯠꯇꯤꯒꯨꯝꯕꯕꯁꯤ ꯃꯇꯝ ꯌꯥꯝ ꯆꯪꯗ꯭ꯔꯥ ꯑꯗꯩ ꯃꯅꯥ ꯃꯁꯤꯡ ꯌꯥꯝ ꯆꯪꯏꯤ ꯑꯗꯩ ꯃꯤ ꯌꯥꯝꯗ꯭ꯔꯒꯗꯤ ꯍꯥꯎꯇꯦ ꯑꯩꯈꯣꯏ ꯃꯤ ꯑꯃꯅꯤ ꯑꯒꯤ ꯊꯣꯡꯕꯗꯨ ꯀꯩꯁꯨ ꯍꯥꯎꯇꯦꯕ
ꯎꯝ
ꯑꯗꯨꯅ ꯑꯁꯝꯕ
ꯑꯁꯥꯝ
ꯆꯝꯐꯨꯠꯀꯨꯝꯕ ꯆꯝꯊꯣꯡꯒꯨꯝꯕꯁꯤꯗꯤ ꯌꯥꯝ ꯂꯥꯏꯅ ꯌꯥꯝꯖ ꯂꯥꯎꯔ ꯂꯣꯏꯁꯤꯟꯅꯤ ꯍꯥꯏꯗꯅ ꯏꯔꯨꯖꯔꯤꯉꯩꯗ ꯊꯣꯡꯍꯜꯂꯝꯃꯒ ꯂꯣꯏꯁꯤꯜꯂꯨ ꯌꯥꯏ
ꯍꯣꯏ ꯑꯗꯨꯕꯨꯗꯤ
ꯕꯖꯥꯔꯗ ꯁꯥꯔꯕꯦ ꯑꯃꯒꯤ ꯆꯠꯂꯨꯕ ꯑꯗꯨꯅ ꯍꯜꯂꯛꯄ ꯀꯥꯟꯗꯗꯤ ꯄꯨꯡ ꯑꯅꯤ ꯃꯈꯥꯏ ꯑꯍꯨꯝ ꯑ ꯀꯩꯅꯣꯒꯤꯅꯤꯗ ꯑꯦꯝ ꯌꯨꯒꯤ ꯑꯦꯝ ꯌꯨ ꯗꯒꯤ ꯆꯠꯄꯅꯤꯗ ꯏꯃꯥꯟꯅꯕꯉꯩꯒꯤ
ꯑꯣ ꯀꯩ ꯁꯟꯗꯦꯛꯇ ꯇꯝꯃꯤꯅꯣ
ꯑ ꯑꯩꯈꯣꯏꯗꯤ ꯀꯩꯅꯣꯅꯦ ꯑꯦꯝ ꯀꯣ
ꯑꯣ
ꯅꯪꯗꯤ
ꯑꯩꯁꯨ
ꯑꯦꯝ ꯌꯨ ꯇꯝꯃꯤꯔꯕ
ꯂꯣꯏꯒ꯭ꯔꯦꯗ
ꯀꯌꯥꯝ ꯀꯨꯏꯔꯕ
ꯍꯟꯗꯛ
ꯍꯟꯗꯛꯀꯤ ꯕꯦꯁꯇ ꯂꯣꯏꯕ
ꯎꯝ
ꯆꯤꯡꯈꯩꯉꯥꯟꯕꯤ ꯈꯡꯉꯝꯅꯦ ꯑꯗꯨꯗꯤ
ꯎꯝ ꯎꯝ ꯈꯪꯉꯦ ꯈꯪꯉꯦ
ꯑꯣ ꯑꯗꯨ ꯃꯥꯁꯇ ꯀꯩꯅꯣ ꯇꯧꯗ꯭ꯔꯣ ꯄꯤ ꯑꯩꯆ ꯗꯤ ꯇꯧꯗ꯭ꯔꯕ
ꯇꯧꯗꯦ
ꯎꯝ
ꯁꯨꯝ ꯂꯩꯔꯦ ꯂꯥꯏꯔꯤꯛ ꯄꯥ ꯇꯟꯕꯅꯤꯅ ꯎꯝ ꯗꯤ ꯑꯦꯝꯁꯨ ꯇꯝꯃꯛꯑꯦ
ꯑꯗꯨꯗꯤ ꯅꯣꯏꯁꯤ ꯕꯦꯁꯁꯤ ꯇꯨ ꯊꯥꯎꯖꯟ ꯇ꯭ꯋꯦꯟꯇꯤ ꯐꯣꯔꯠ ꯕꯦꯖꯇ ꯀꯩꯅꯣ ꯒ꯭ꯔꯦꯖꯨꯁꯟ ꯂꯣꯏꯕ ꯑꯣꯔꯝꯃꯅꯤ
ꯎꯝ ꯍꯣꯏ ꯑꯗꯨꯃꯥꯏꯅ ꯑꯗꯨꯗꯤ ꯀꯩꯅꯣ ꯕ꯭ꯔꯗꯔ ꯍꯣꯏꯗꯤ ꯀꯩꯅꯣ ꯑꯣꯏꯗꯣꯏꯕ ꯑꯩꯈꯣꯏꯒꯤ ꯁꯦꯅꯤ ꯑꯩꯈꯣꯏꯒꯤ ꯖꯨꯅꯤꯌꯔ ꯑꯣꯏꯗꯣꯏꯔꯥ
ꯑꯩꯈꯣꯏ ꯅꯣꯏꯒꯤ ꯁꯦꯅꯤꯌꯥꯔ ꯑꯣꯏꯗꯣꯏꯕ ꯑꯩꯈꯣꯏꯅ
ꯁꯦꯅꯤꯌꯔ ꯑꯃꯨꯛ
ꯎꯝ ꯑꯩꯈꯣꯏ ꯇ꯭ꯋꯦꯟꯇꯤ ꯊ꯭ꯔꯤꯗ ꯂꯣꯏꯌꯦ
ꯇ꯭ꯋꯦꯟꯇꯤ ꯊ꯭ꯔꯤꯗ ꯑꯣ ꯃꯃꯥꯡꯒꯤ ꯃꯃꯥꯡ ꯆꯍꯤ ꯂꯣꯏꯈꯤꯕ ꯀꯥꯡꯕꯨ ꯑꯣꯏꯗꯣꯏꯕ ꯑꯗꯨꯗꯤ
ꯎꯝ
ꯑꯣ
ꯑꯣ ꯄꯤ ꯑꯩꯆ ꯗꯤ ꯁꯤꯕꯨꯗꯤ ꯑꯩꯒꯤ ꯅꯠꯇꯦꯗ ꯏꯃꯥꯟꯅꯕꯒꯤ ꯊꯦꯁꯤꯁꯀꯤ ꯀꯩꯅꯣ ꯆꯠꯃꯤꯟꯅꯕꯩ ꯋꯥꯅꯤꯗ
ꯑꯣ ꯕ꯭ꯔꯗꯔꯍꯣꯏꯗꯤ ꯇꯧꯗꯣꯏꯔꯣ ꯄꯤ ꯑꯩꯆ ꯗꯤ
ꯇꯧꯗꯦꯗ
ꯅꯦꯠꯇꯤ ꯊꯥꯕ꯭ꯔꯣ
ꯑꯩ ꯇ꯭ꯔꯥꯏ ꯇꯧꯗꯦ ꯑꯁꯣꯝ ꯑꯥꯎꯠꯁꯥꯏꯠ ꯆꯠꯂꯨꯕꯒꯤ ꯇꯧꯍꯧꯗ꯭ꯔꯦ ꯂꯥꯏꯔꯤꯛ ꯄꯥꯗ꯭ꯔꯗꯤ ꯇꯧꯕ ꯀꯥꯟꯅꯗꯦꯅ
ꯍꯣꯏ ꯑꯗꯨꯕꯨꯗꯤ
ꯑ ꯑꯩꯈꯣꯏꯒꯤ ꯏꯃꯥꯟꯅꯕ ꯑꯃꯒ ꯏꯌꯥꯝꯕ ꯑꯃꯒꯗꯤ ꯇꯧꯋꯦ ꯏꯌꯥꯝꯕ ꯑ ꯁꯨꯁꯤꯜꯂꯅ ꯑꯃꯒ ꯑꯥ ꯁꯨꯁꯤꯜꯂꯅ ꯑꯃ ꯇꯧꯕꯅꯦ ꯔꯟꯖꯟꯑꯅ ꯑꯃꯒ ꯇꯧꯕꯅꯦ ꯃꯣꯏ ꯑꯅꯤ
ꯄꯤꯍꯩꯁꯇꯤ ꯅ ꯇꯧꯕꯁꯦ ꯌꯥꯝ ꯋꯥꯔꯝꯗꯧ ꯃꯥꯜꯂꯦ
ꯄꯦ ꯑꯩꯁ ꯗꯤ ꯇꯧꯕꯔꯣ
ꯎꯝ
ꯋꯥ ꯋꯥꯒ꯭ꯔꯥꯖꯥꯠꯅꯤꯗ ꯅꯨꯡꯉꯥꯏꯕ ꯊꯕꯛꯇꯤ ꯅꯠꯇꯦ
ꯀ꯭ꯂꯥꯁꯀꯤ ꯀ꯭ꯂꯥꯁꯀꯤ ꯂꯥꯏꯔꯤꯛ ꯄꯥꯕ ꯐꯥꯎ ꯋꯥꯔ ꯀꯥꯟꯁꯤꯗ
ꯎꯝ
ꯇꯦꯁ ꯅꯨꯡ ꯑꯃꯃꯝ ꯂꯥꯛꯄꯗꯀꯣ ꯃꯣꯏꯗꯤ ꯀꯥꯏꯗꯩ
ꯑꯩꯈꯣꯏ ꯀꯩꯅꯣ ꯃꯣꯏ ꯄꯤ ꯑꯩꯆ ꯗꯤ ꯇꯧꯔꯤꯁꯤꯗ ꯑꯣꯖꯥꯒ ꯌꯥꯎꯔꯤꯌꯦ ꯄꯤ ꯑꯩꯆ ꯗꯤ ꯇꯧꯕ ꯑꯃ ꯕꯤꯔ ꯃꯪꯒꯣꯜ ꯀꯣꯂꯦꯖꯇ ꯑꯣꯖꯥ ꯑꯣꯏꯔꯝꯕ ꯑꯣꯏꯔꯤꯕ
ꯎꯝ
ꯑꯗꯣ ꯃꯥꯗꯤ ꯄꯤ ꯑꯩꯆ ꯗꯤ ꯇꯧꯗꯕꯤꯗ ꯆꯪꯉꯛꯑꯒ ꯑꯣꯖꯥꯗꯤ ꯑꯣꯏꯈ꯭ꯔꯥꯕꯀꯣ ꯌꯥꯕꯅꯦꯕ ꯅꯦꯠ ꯐꯥꯎꯔꯒ ꯀꯩꯅꯣ ꯇꯧꯕ ꯎꯝ ꯄꯤ ꯑꯩꯆ ꯗꯤ ꯇꯧꯗ꯭ꯔꯁꯨ ꯑꯗꯨꯝ ꯌꯥꯕꯅꯦ ꯑꯗꯣ ꯃꯥꯗꯤ ꯍꯧꯖꯤꯛ ꯄꯤ ꯑꯩꯆ ꯗꯤ ꯇꯧꯗ꯭ꯔꯗꯤ ꯀꯩꯅꯣꯗꯣ ꯄ꯭ꯔꯃꯣꯁꯟ ꯀꯥ ꯌꯥꯗ꯭ꯔꯦꯅ ꯇꯧꯃꯤꯟꯅꯔꯤꯑꯦꯅ
ꯑꯣ ꯄ꯭ꯔꯃꯣꯁꯟ ꯑꯃꯨꯛ ꯀꯥꯒꯦꯗꯤ ꯄꯤ ꯑꯩꯆ ꯗꯤꯁꯦ ꯑꯃꯨꯛ ꯗꯔꯀꯥꯔ ꯑꯣꯏꯕ
ꯑꯥ
ꯑꯣ ꯑꯣꯖꯥꯒꯥꯏ ꯋꯥꯕ ꯊꯕꯛꯅꯤꯗ ꯑꯗꯨꯗꯤ
ꯇꯔꯒꯦꯠ ꯅꯪ ꯇꯦꯜꯂꯤ ꯇꯝꯗ꯭ꯔꯣ
ꯇꯝꯗꯦ
ꯌꯨꯝꯗ ꯑꯗꯨꯝ ꯂꯩꯔꯤꯔꯣ
ꯌꯨꯝ ꯑꯗꯨꯝ ꯂꯩ
ꯊꯧꯕꯥꯜ ꯂꯣꯝ ꯁꯥꯏꯠꯇ ꯇꯦꯜꯂꯤꯒꯤ ꯑꯃꯁꯨ ꯂꯩꯕꯅꯦ
ꯑꯣ
ꯑꯗꯣ ꯇꯦꯜꯂꯤ ꯇꯝꯊꯣꯛꯎ ꯌꯥꯗ꯭ꯔꯣ ꯊꯥ ꯇꯔꯨꯛꯀꯤ ꯀꯣꯔꯁꯀꯨꯝꯕ
ꯍꯣꯏ ꯇꯝꯊꯣꯛꯇꯣꯏꯅꯦ ꯇꯝꯕꯩꯕꯨꯗꯤ
ꯑꯗꯨ ꯇꯝꯃꯗꯤ ꯌꯥꯝ ꯊꯤꯅ ꯀꯩꯅꯣ ꯇꯧꯔꯒ ꯄꯩꯁꯥ ꯇꯥꯟ ꯌꯥꯔꯦꯗꯅ
ꯎꯝ ꯊꯕꯛꯁꯦ ꯌꯥꯝ ꯀꯧꯏꯗꯅ ꯑꯗꯨꯕꯨꯗꯤ ꯇꯦꯜꯂꯤ ꯌꯥꯎꯗꯕ ꯎꯝ
ꯅꯠꯇ꯭ꯔꯒꯅ ꯀꯩꯅꯣꯗꯁꯨ ꯇꯧ ꯑꯩꯁꯨ ꯇꯧꯗ꯭ꯔꯤꯗ ꯇꯧꯕꯕꯨꯗꯤ ꯃꯤꯉꯣꯟꯗ ꯇꯥꯛꯄꯩ ꯋꯥꯅꯤ
ꯎꯝ ꯑꯩꯗꯣ ꯑꯦꯛꯖꯥꯝꯒꯨꯝꯕ ꯑꯣꯏꯅ ꯊꯥꯁꯤꯔꯥ ꯈꯟꯕ
ꯎꯝ ꯌꯥꯏ ꯑꯗꯨꯁꯨ ꯌꯥꯏ ꯑꯗꯨꯕꯨ ꯁ꯭ꯀꯤꯜ ꯁ꯭ꯀꯤꯜꯁꯨ ꯑꯗꯨꯝ ꯂꯩꯍꯧꯅꯕ ꯇꯧꯕꯗꯤ ꯌꯥꯢ
ꯎꯝ ꯌꯥꯏ
ꯁꯤꯗꯤ ꯃꯥꯡꯌꯥꯄꯣꯟꯇꯦ ꯗꯨꯝ ꯁꯨꯝ ꯂꯤꯁꯜꯂꯛꯑꯗꯤ ꯁꯨꯝ ꯇꯧꯅꯤꯡꯉꯛꯑꯔꯣꯏꯕ
ꯇꯧꯔꯛꯅꯤꯡꯉꯥꯔꯣꯏ ꯍꯧꯖꯤꯛꯐꯥꯎ ꯇꯧꯅꯤꯡꯗ꯭ꯔꯀꯥꯟꯖꯤꯗ
ꯑꯗꯨꯅꯦ ꯍꯥꯏꯖꯦ ꯁꯨꯝ ꯇꯟꯕꯣꯏ ꯂꯥꯛꯄꯣꯏ ꯑꯗꯨꯝ ꯇꯧꯔ ꯂꯩꯔꯅꯤ
ꯑꯥꯎ ꯇꯦꯜꯂꯤ ꯇꯝꯕꯁꯦ ꯀ꯭ꯔꯣꯁꯁꯦ ꯊꯥ ꯇꯔꯨꯛ ꯊꯥ ꯇꯔꯨꯛ ꯇꯝꯕ ꯑꯗꯒꯤ ꯗꯤ ꯊꯥ ꯑꯍꯨꯝ ꯇꯝꯕ ꯆꯍꯤ ꯑꯃ ꯊꯝꯕꯒ ꯂꯩꯗꯅ
ꯎꯝ
ꯑꯗꯨꯗꯤ ꯑꯗꯨꯝ ꯀꯩꯅꯣ
ꯊꯥ ꯇꯔꯨꯛꯀꯤꯗꯨꯗꯤ ꯀꯩꯅꯣꯒꯤꯅꯤꯗ ꯑꯩꯈꯣ ꯑꯈꯣꯏꯗꯤ ꯊꯥ ꯑꯍꯨꯝꯅ ꯌꯥꯅꯤꯗ ꯕꯦꯛ ꯀꯩꯅꯣ ꯕꯦꯁꯤꯛ ꯌꯥꯎ ꯇꯝꯃꯤꯗꯨꯅ ꯊꯥ ꯇꯔꯨꯛꯀ ꯇꯝꯅꯕ ꯌꯥꯎꯋꯦ꯫
ꯑꯣ ꯊꯥ ꯑꯍꯨꯝꯗ ꯕꯦꯁꯤꯛ ꯈꯔ ꯌꯥꯎꯔꯛꯄ ꯀꯥꯡꯕꯨꯒꯤ꯫
ꯎꯝ ꯕꯦꯁꯤꯛ ꯌꯥꯎꯗꯕꯅꯤ ꯑꯗꯨꯝ ꯀꯩꯅꯣꯗꯩ ꯂꯥꯛꯄ꯭ꯔꯣ ꯑꯦꯂꯕꯦꯟꯟ ꯇꯨꯌꯦꯞꯁꯨ ꯀꯝꯃ꯭ꯔꯁ ꯂꯧꯔꯛꯄ꯭ꯔꯣ꯫
ꯎꯝ ꯂꯧꯔꯦ꯫
ꯑ ꯑꯗꯨꯗꯤ ꯕꯦꯁꯤꯛ ꯌꯥꯎꯗ꯭ꯔꯖꯨ ꯌꯥꯅꯤꯗ꯫
ꯎꯝ꯫ ꯎꯝꯃꯥꯏ ꯈꯔ ꯂꯩꯔ ꯇꯝꯃꯅꯤ ꯍꯧꯖꯤꯛꯇꯤ ꯇꯝꯒꯤꯔꯣꯏ꯫
ꯎꯝ ꯌꯥꯏ ꯑꯗꯨꯕꯨꯗꯤ꯫
ꯎꯝ꯫
ꯌꯨꯝꯗ ꯁꯨꯝ ꯍꯤꯄ ꯇꯨꯝ ꯂꯩꯕꯖꯦ ꯅꯨꯡꯉꯥꯏꯕ꯭ꯔꯥ꯫
ꯅꯨꯡꯉꯥꯏ꯫
ꯍꯛꯆꯥꯡꯒ ꯇꯤꯈꯠꯇꯅ ꯅꯣꯏꯇꯠꯄꯅꯦ ꯑꯗꯨꯃꯥꯏꯅ ꯍꯤꯄꯥꯒ ꯍꯥꯟꯅꯅꯥ ꯀꯣꯏꯆꯠ ꯆꯠꯂꯝꯃꯒ꯫
ꯅꯣꯏꯗꯤ ꯅꯣꯏ ꯂꯩꯈꯠꯇꯦꯗ꯫
ꯅꯣꯏꯈꯠꯇꯦ ꯅꯣꯏ ꯅꯣꯏꯈꯠꯇ꯭ꯔꯤꯗꯣ ꯈ_ _
ꯀꯨꯏꯗ꯭ꯔꯤꯕꯒꯤ ꯃꯥꯜꯂꯦ ꯆꯠꯄ ꯀꯨꯏꯔ ꯂꯦꯞꯄ ꯀꯨꯏꯗ꯭ꯔꯤꯕꯩ꯫
ꯑꯗꯨ ꯅꯣꯏ꯭ꯤꯗꯗꯣ ꯐꯔꯤꯅꯤ꯫
ꯐꯔꯦ꯫
ꯋꯦꯠ ꯐꯤꯞꯇꯤꯗꯒꯤ ꯁꯤꯛꯇꯤꯐꯥꯏ ꯌꯧꯈꯠꯈꯤꯕꯖꯦ ꯈꯪꯍꯧꯗꯦ ꯀꯩꯅꯣ꯫ ꯐꯤꯄꯇꯤꯐꯥꯏꯄꯇꯒꯤ ꯍꯥꯏꯕ ꯁꯤꯛꯁꯇꯤꯐꯥꯏꯚ ꯗꯛ ꯂꯥꯎꯅ ꯕꯨꯁ ꯇꯧꯋꯤ ꯇꯦꯟ꯫
ꯔꯝꯃꯤꯅꯦ꯫
ꯑꯍꯣꯏ ꯑꯟꯗꯔ ꯋꯦꯠꯇꯤ ꯑꯈꯣꯏ ꯀ꯭ꯂꯥꯁ ꯁꯤꯛꯁꯇꯩꯩꯅ ꯇꯨꯌꯦꯞ ꯐꯥꯎ ꯑꯗꯨꯝ ꯑꯟꯗꯔ ꯋꯦꯠꯅꯦ꯫ ꯑꯗꯩꯗꯤ ꯅꯣꯔꯃꯦꯜ ꯂꯥꯛꯏꯖꯤꯅ ꯀ꯭ꯂꯥꯁ ꯀꯩꯅꯣꯗꯒꯤ_ _ ꯇꯨꯋꯦꯄ ꯄ꯭ꯂꯁ꯫
ꯑꯁ_ _
ꯑꯗꯩꯗꯤ ꯍꯧꯖꯤꯛꯄꯨꯗꯤ_ _ ꯑꯣꯕꯦꯁꯤꯇꯤ ꯌꯧꯗꯣꯔꯦ꯫
ꯌꯧꯗꯤ ꯌꯧꯔꯣꯏꯗ ꯈꯔ ꯁꯥꯖꯦꯟ ꯇꯍꯧꯗ꯭ꯔꯗꯤ ꯄꯨꯛꯀ ꯁꯨꯝ ꯅꯣꯏꯊꯣꯔꯛꯑꯗꯤ꯫
ꯎꯝ꯫
ꯐꯔꯛꯅꯤ ꯅꯣꯏꯕꯖꯦ ꯌꯥꯝ ꯋꯥꯏꯌꯦ꯫
ꯌꯥꯝ ꯋꯥꯏ꯫
ꯑꯈꯣꯏꯅ ꯍꯥꯟꯅ ꯀꯪꯕꯖꯦ ꯑꯁ ꯃꯤ ꯃꯥꯡꯗ ꯀꯩꯅꯣ ꯇꯧꯏ ꯈꯣꯠꯂꯤ ꯈꯜꯂꯝꯃꯤ꯫ ꯅꯣꯏꯗ꯭ꯔꯤꯒꯩ ꯐꯥ ꯂꯩꯍꯝꯃꯦ ꯍꯧꯖꯤꯛꯀꯥꯟ꯫
ꯍꯣꯏ ꯑꯗꯨꯕꯨꯗꯤ ꯅꯣꯏꯗꯅꯕꯅ ꯇꯧꯅꯔꯦ ꯍꯧꯖꯤꯛꯇꯤ ꯑꯦꯛꯁꯔꯁꯥꯏꯁ꯫ ꯇꯤ ꯖꯤꯝꯕꯨ ꯆꯠꯅꯕ꯭ꯔꯣ ꯖꯨꯝꯕꯥꯕꯨ ꯆꯣꯡꯅꯕ꯭ꯔꯣ꯫
ꯎꯝ ꯆꯨꯝꯕꯥꯗꯨꯗꯤ ꯁꯨꯛꯊꯥ ꯊꯥꯖꯗꯦꯗ ꯖꯤꯝꯗꯨꯕꯨꯗꯤ ꯐꯩ꯫
ꯖꯨꯝꯕꯥ ꯇꯥꯕꯗꯖꯨ ꯃꯤ ꯋꯦꯠꯇ ꯐꯖꯅ ꯇꯥꯕ ꯂꯩꯕꯅꯦ꯫
ꯍꯣꯏ ꯆꯣꯡꯉꯤꯅꯤꯅ ꯇꯥꯗꯤ ꯇꯥꯗꯣꯏꯅꯦꯕꯀꯣ ꯑꯗꯨꯝ ꯃꯥꯒꯤ_ _ ꯀꯩꯅꯣꯒꯤ ꯗꯣꯛꯇꯔꯒꯤ ꯃꯑꯣꯡꯗ ꯃꯣꯏꯅꯒ ꯗꯥꯏꯇꯤꯡꯒ ꯁꯤꯁꯤ ꯀꯥꯏꯅ ꯃꯥꯥꯟꯅ
ꯑ ꯍꯟꯗꯛ ꯌꯥꯝꯅ ꯏ ꯍꯟꯗꯛ ꯌꯥꯝꯅ ꯀꯩꯅꯣ ꯇꯧꯅꯈꯤꯕꯅꯦ ꯗꯤꯁꯀꯁꯟ ꯇꯧꯅꯈꯤꯕꯅꯦ ꯉꯥꯡꯅꯈꯤꯕ ꯑꯥ ꯎꯝ
ꯀꯩꯅꯣ ꯇꯧ ꯍꯥꯏꯗꯤ ꯆꯥꯟꯅꯗꯦꯕ ꯃꯤ ꯑꯃꯒ ꯑꯃꯒ ꯑꯝꯇ ꯃꯥꯟꯅꯕ ꯅꯠꯇꯦ꯫
ꯎꯝ ꯍꯣꯏ ꯗꯥꯏꯇꯤꯡ ꯄ꯭ꯂꯥꯟꯒ ꯁꯤꯟꯖꯟꯕꯗꯣ ꯖꯨꯝꯕꯥꯒꯤ ꯇ꯭ꯔꯦꯅꯔꯅ ꯑꯗꯨꯒꯤ
ꯃꯥꯟꯅꯁꯤꯗ ꯀꯩꯅꯣꯒꯤ ꯃꯑꯣꯡꯗꯒꯥ ꯃꯤ ꯑꯃꯅꯤ ꯑꯒ ꯍꯦꯛꯇ ꯆꯥ ꯆꯠꯂꫭ ꯍꯣꯏ ꯆꯥꯅꯕꯗꯤ ꯌꯥꯎꯔꯛꯄ ꯌꯥꯏꯀꯣ ꯑꯗꯣ ꯀꯅꯥꯅ ꯄꯨꯟꯅ ꯆꯥꯟꯅꯗꯣꯏꯔꯣ ꯑꯗꯨꯗꯤ ꯃꯥꯏꯗꯤ ꯇ꯭ꯔꯥꯏ ꯇꯧꯕꯅꯤ ꯀꯩꯅꯣ
ꯎꯝ
ꯍꯧꯖꯤꯛꯇꯤ ꯃꯠ ꯆꯥꯛ ꯌꯦꯟꯖꯥꯡꯁꯤ ꯆꯝꯐꯨꯠ ꯀꯨꯝꯕ ꯀꯩꯒꯨꯝꯕ ꯎꯍꯥꯎ ꯍꯥꯎꯗ꯭ꯔꯣ
ꯎꯝ ꯍꯥꯎꯋꯦ ꯁꯥꯕꯅꯤꯅ ꯁꯤꯡꯖꯨꯒ
ꯑꫭ
ꯎꯝ ꯑꯩꯁꯨ ꯊꯕꯛ ꯑꯝꯇ ꯇꯧꯔꯨꯒꯗꯧꯅꯤ ꯑꯩ ꯅꯨꯃꯤꯗꯥꯡ ꯇꯧꯔꯛꯑꯣꯔ ꯅꯪ ꯅꯨꯃꯤꯗꯥꯡꯒꯤ ꯐ꯭ꯔꯤ ꯑꯣꯏꯒꯗ꯭ꯔꯥ
ꯅꯨꯃꯤꯗꯥꯡ ꯆꯤꯜꯂꯅꯤ ꯆꯥꯛ ꯊꯣꯡꯉꯥ ꯗꯨꯝ
ꯍꯣꯏ ꯍꯣꯏ ꯑꯩꯅ ꯅꯪ ꯁꯪꯉꯗꯤ ꯍꯥꯏꯕꯅꯤ ꯁꯪꯈ꯭ꯔꯒꯗꯤ
ꯎꯝ ꯍꯣꯏ
ꯑꯣ ꯍꫭꯔꯦꯜ ꯋꯥꯏ ꯁꯪꯒꯗꯤ ꯍꯥꯏꯐꯦꯠ ꯍꯥꯏꯔꯑꫭ
ꯑꫭ ꯍꯣꯏ ꯕ꯭ꯔꯗꯔ
ꯊꯝꯃꯥꯒꯦꯀꯣ
ꯎꯝ ꯎꯝ ꯊꯝꯃꯦ ꯊꯝꯃꯦ